ꯇꯥꯔꯦ ꯇꯥꯔꯦ
ꯎꯝꯝ ꯑꯩꯉꯣꯟꯗ ꯐꯅ ꯀꯨꯢꯅ ꯊꯣꯛꯂꯛꯇꯦ
ꯑꯣ ꯍꯥꯏꯗꯤ ꯅꯪꯒ ꯁꯥꯕꯗꯤ ꯃꯈꯣꯟꯗꯤ ꯀꯩꯝ ꯇꯧꯗꯦꯕ
ꯎꯝ
ꯁꯥꯎꯟꯁꯦ ꯏꯀꯣꯁꯨ ꯆꯠꯇꯦꯕ ꯍꯥꯏꯗꯤ ꯀꯩꯅꯣ ꯇꯧꯕꯗꯨꯗꯤ ꯑꯥ ꯉꯁꯥꯏ ꯃꯥ ꯇꯧꯕꯗꯗꯤ ꯏꯀꯣꯁꯨ ꯆꯠꯂ ꯑ ꯃꯈꯣꯠꯁꯨ ꯑꯗꯨꯝ ꯄꯤꯛꯅ ꯇꯥꯏ ꯃꯥꯅꯁꯨ ꯈꯔ ꯄꯤꯛꯅ ꯉꯥꯡꯖꯩꯗꯅ
ꯎꯝ ꯑꯣ ꯑ ꯅꯣꯏ ꯁꯨꯝ ꯀꯣꯂꯣꯏ ꯁꯥꯟꯅꯕꯗꯅꯦ ꯀꯣ ꯆꯠꯄꯗꯅꯍꯥꯟ ꯐꯅꯌꯥꯝ ꯌꯥꯎꯈꯤꯕꯅꯦꯕ ꯅꯣꯏꯅꯤꯒꯤꯗꯣ ꯑꯗꯨꯣ ꯔꯤꯖꯦꯛꯀ ꯆꯥꯕꯗ ꯑꯗꯨꯝ ꯌꯥꯎꯕ꯭ꯔꯥ
ꯑꯗꯨꯗꯤ ꯈꯪꯗꯌꯦ ꯀꯃꯥꯏꯅ ꯈꯪꯖꯒꯦ ꯑꯗꯨꯕꯣ
ꯎꯝ ꯔꯤꯖꯤꯛ ꯆꯥꯕꯁꯤꯅꯅꯦ ꯑꯣꯜ ꯇꯥꯛꯁ ꯅꯪꯒꯤ ꯆꯦꯛꯀꯤꯡ ꯂꯩꯁꯤꯡꯗꯨ ꯆꯦꯛ ꯇꯧꯔꯛꯄ ꯇꯧꯔꯛꯇꯕ ꯑꯗꯨꯗꯩꯗ ꯑꯉꯥꯡꯕꯅ ꯔꯤꯖꯦꯛꯇꯦꯠ ꯀꯩꯅꯣ ꯊꯂꯛꯑꯅꯤ ꯑꯗꯨꯝ ꯔꯤꯖꯦꯛꯇꯦꯠꯀꯤ ꯀꯩꯅꯣ
ꯍꯥꯏꯗꯤ ꯁꯤ ꯁꯤꯗ ꯑꯩꯈꯣꯏꯅ ꯀꯣꯜ ꯇꯧꯔꯒ ꯑꯃ ꯀꯩꯅꯣ ꯑ ꯑꯗꯨꯗ ꯑꯗꯨꯝ ꯊꯣꯛꯂꯛꯀꯗ꯭ꯔꯕ
ꯑꯣ ꯃꯁꯤꯡ ꯆꯠꯂꯤꯗꯣ
ꯍꯥꯏꯗꯤ ꯇꯥꯕ꯭ꯔꯥ
ꯇꯥꯏꯌꯦ ꯇꯥꯏ ꯍꯥꯏꯔꯣ
ꯑ ꯍꯥꯏꯗꯤ ꯁꯤꯗ ꯎꯝ ꯌꯦꯂꯣꯔ ꯀꯩꯅꯣꯃ ꯑꯣꯏꯗꯅ ꯁꯤ ꯍꯦꯛ ꯊꯥꯒꯠꯄ ꯂꯣꯏꯕꯒ ꯊꯣꯛꯄꯗꯣ
ꯍꯣꯏ ꯑꯗꯩꯗ ꯔꯤꯖꯦꯛ ꯌꯥꯎꯔꯒꯁꯨꯅꯦ ꯃꯈꯥꯗ ꯂꯥꯏꯟ ꯑꯃ ꯆꯤꯡꯊꯣꯛꯈ꯭ꯔꯒ ꯇꯧꯈ꯭ꯔ ꯔꯦꯠꯅ ꯑꯩ ꯖꯤꯖꯦꯛꯇꯦꯠ ꯊꯣꯛꯂꯛꯀꯅꯤꯕꯣ
ꯑꯥ
ꯑꯗꯨꯃꯥꯏꯅ ꯔꯤꯖꯦꯛ ꯌꯥꯎꯋꯤ ꯍꯥꯢꯗꯤ ꯑꯗꯨꯝ ꯈꯪꯕꯅꯦ ꯎꯝ ꯍꯣꯢ
ꯎꯝ ꯑꯣ ꯑꯗꯨ ꯍꯧꯖꯤꯛꯇꯤ ꯊꯥꯗꯦ ꯑꯗꯨꯗꯤ
ꯊꯥꯔꯛꯇꯦꯕ ꯍꯧꯖꯤꯛꯚꯧ
ꯑꯣ ꯑꯗꯨꯗꯤ ꯌꯥꯎꯔꯝꯗꯧ ꯃꯥꯟꯗꯦ
ꯅꯠꯇ꯭ꯔꯒꯅ ꯆꯦꯛ ꯇꯧꯗ꯭ꯔꯤꯕꯩꯔꯥ
ꯎꯝ ꯑꯩꯅ ꯈꯟꯕꯗ ꯍꯣꯢ ꯃꯣꯢꯅ ꯀꯨꯏ ꯀꯨꯏꯔꯄ ꯍꯧꯖꯤꯛꯁꯨꯖꯤꯛ ꯁꯥꯟꯅꯩꯕ ꯃꯈꯩ ꯇꯧꯔꯝꯗꯧ ꯃꯥꯟꯗꯦ
ꯍꯥꯏꯗꯤ ꯑꯩꯈꯣꯏꯅ ꯑꯅꯧꯕ ꯑꯣꯏꯕꯒꯤ ꯈꯔ ꯀꯩꯅꯣ ꯇꯧꯕ ꯑꯣꯏꯔꯝꯃꯁꯨ ꯌꯥꯢ ꯇꯧꯗ꯭ꯔꯤꯕꯒꯨꯝꯕ
ꯎꯝ ꯈꯪꯗꯦ ꯑꯗꯨꯃꯥꯏ ꯇꯧꯔꯤꯕ꯭ꯔꯥ
ꯍꯣꯏ ꯑꯗꯨꯒꯨꯝꯕ ꯑꯣꯏꯔꯝꯕꯁꯨ ꯌꯥꯏ
ꯑꯗꯨ ꯅꯣꯏ ꯄꯩꯁꯥ ꯆꯪꯅꯔꯛꯑꯕꯣ
ꯎꯝ ꯑꯩ ꯑꯗꯨ ꯍꯪꯒꯦ ꯇꯧꯔꯝꯃꯤꯅꯤꯅꯦ ꯑꯗꯨꯒꯤꯗꯣ
ꯎꯝ
ꯑꯗꯨꯗꯣ ꯀꯣꯜ ꯇꯧꯕ ꯃꯤꯒꯤꯗꯣ ꯑꯣꯏꯗꯣꯏꯔꯥ ꯅꯠꯇ꯭ꯔꯒ ꯑ ꯍꯥꯏꯗꯤ ꯄꯥꯏꯕ ꯃꯤꯒꯤꯗꯨꯅ ꯑꯣꯏꯗꯣꯏꯔꯥ
ꯎꯝ ꯑꯗꯨꯗꯣ ꯀꯣꯜ ꯇꯧꯕ ꯆꯪꯗ꯭ꯔꯤꯕ ꯃꯥꯟꯅꯦ ꯑꯄꯥꯏꯕ ꯃꯤ ꯈꯛꯇꯪ ꯆꯪꯉꯤ ꯃꯥꯅꯦ ꯍꯧꯖꯤꯛꯀꯤ ꯑꯣꯢꯅ
ꯑꯥ ꯍꯣꯏ ꯑꯗꯨ ꯑꯗꯨ ꯑꯗꯨ ꯑꯣꯏꯔꯝꯗꯧꯁꯨ ꯃꯥꯜꯂꯣ ꯑ ꯍꯣꯏ ꯑꯗꯨꯗꯣ ꯑꯩ ꯍꯪꯒꯦ ꯇꯧꯔꯝꯕꯅꯦ
ꯑꯥꯔꯗꯤ
ꯌꯥꯏ ꯌꯥꯏ ꯀꯩꯔꯤꯕ
ꯑꯣ ꯑ ꯃꯗꯨ ꯃꯣꯁ ꯃꯣꯁ ꯍꯥꯏꯒ ꯁꯅꯥꯏꯗꯅ
ꯑꯥ
ꯃꯣꯏ ꯁꯥꯏꯗꯣ ꯀꯣꯜ ꯁꯨꯇꯧ ꯇꯧꯗꯦ ꯍꯥꯏꯌꯦꯕ ꯃꯥꯅ ꯇꯧꯕꯔꯒ ꯄꯥꯏꯍꯟꯕ ꯈꯛꯇꯅꯦꯅ ꯑꯗꯣ ꯄꯩꯁꯥ ꯀ ꯄꯩꯁꯥ ꯆꯪꯍꯧꯋꯦ ꯑꯗꯨ ꯄꯩꯁꯥ ꯆꯪꯉꯦ ꯑꯗꯨꯅ ꯑꯗꯨꯒꯤ ꯑꯣꯏꯔꯝꯒꯗꯤꯅ ꯍꯥꯏꯔꯛꯄꯅꯦ
ꯍꯣꯏ ꯑꯗꯨꯗꯤ ꯑꯗꯨꯗꯤ ꯀꯩꯅꯣ ꯑꯣꯏꯔꯝꯃꯅꯤ ꯑꯗꯨꯒꯤ ꯀꯣꯜ ꯄꯥꯏꯕꯒꯤ ꯑꯣꯏꯔꯝꯃꯅꯤ
ꯎꯝ ꯑꯗꯨꯝ ꯁꯤꯁꯨ ꯀꯥꯟꯅꯕꯅꯤꯗ ꯍꯥꯏꯗꯤ ꯁꯤꯒꯤ ꯊꯕꯛꯁꯦꯀꯣ ꯃꯥꯒꯤ ꯑꯗꯨꯝ ꯒꯥꯏꯗꯂꯥꯏꯟ ꯈꯔ ꯄꯤꯗꯅ ꯃꯔꯨ ꯑꯣꯏꯅ ꯍꯣꯏ ꯅꯃꯥꯟꯅꯕꯅ ꯍꯥꯏꯕꯗꯨ ꯍꯥꯏꯅꯔꯝꯅꯤ ꯑꯗꯨ ꯑꯣꯏꯇꯥꯥꯔꯁꯨ ꯃꯥꯏ ꯒꯥꯏꯗꯂꯥꯏꯟ ꯈꯔ ꯂꯩꯔꯤꯁꯦ ꯀꯥꯏꯗꯅ ꯇꯦꯛ ꯇꯦꯛ ꯇꯧꯕ ꯑꯩꯈꯣꯏꯒꯤ ꯑꯗꯨꯝ ꯍꯣꯏ ꯑꯗꯨꯝ ꯆꯪꯉꯛꯄꯗꯁꯨ ꯑꯩꯈꯣꯏ ꯏꯁꯤꯡ ꯌꯦ ꯆꯪꯕꯗꯒꯤ ꯍꯥꯏꯕ꯭ꯔꯣꯅꯗꯦ ꯑꯩ ꯄꯅꯤ ꯑꯩꯗꯤꯔ ꯂ ꯂꯥꯛꯥꯛ ꯀꯃꯤꯦ
ꯎꯝ ꯎꯝ
ꯑꯦꯣ ꯄꯥꯇ
ꯅꯪ ꯑꯩꯒꯤ ꯃꯈꯣꯟꯗꯣ ꯑꯃꯨꯛ ꯄꯤꯛꯈ꯭ꯔꯦ
ꯏ ꯈꯕ ꯃꯣ
ꯎꯝ
ꯎꯝ ꯇꯔꯕ
ꯇꯥꯏ
ꯇꯥꯔꯤ ꯇꯥꯔꯒ ꯄꯤꯛꯄꯅꯦꯕ ꯍꯧꯖꯤꯛꯇꯩ ꯑꯩꯁꯦ
ꯑꯥ ꯅꯪꯩꯅ ꯊꯥꯞꯇꯣꯛꯑꯣ ꯉꯥꯡꯕꯩꯔ
ꯌꯥꯔꯕ
ꯌꯥꯔꯦ ꯌꯥꯕꯨꯗꯤ ꯍꯥꯏꯗꯤ ꯅꯪꯅ ꯐꯣꯟꯗꯣ ꯇꯦꯕꯜꯗꯒ ꯊꯝꯃꯒ ꯀꯩꯅꯣ ꯇꯧꯕꯩꯔ ꯁꯤꯅꯤ ꯈꯤꯇꯪ ꯆꯠꯊꯣꯛ ꯐꯣꯡ ꯉꯥꯡꯕꯩꯃꯥꯗ
ꯑꯔꯥ
ꯑꯣ ꯑꯣꯏꯔꯝꯗꯧ ꯃꯥꯜꯂꯦ ꯑꯩꯗꯨ ꯁꯤꯗ ꯀꯩꯅꯣꯝꯃ ꯄꯣꯠ ꯑꯃ ꯂꯥꯝꯕꯩ ꯁꯠꯇꯛ ꯂꯩ ꯊꯨꯕꯩꯅꯤ ꯇꯠꯊꯈ꯭ꯔꯦ ꯑꯗꯨ
ꯑꯥ ꯍꯣꯏ ꯍꯣꯏ ꯍꯣꯏ ꯍꯣꯏ ꯍꯣꯏ ꯑꯗ ꯑꯗꯨꯒꯤ ꯑꯣꯏꯗꯧ ꯃꯥꯜꯂꯦ ꯈꯟꯕꯗ
ꯎꯝ ꯑꯣ ꯑꯗꯨ ꯍꯥꯏꯔꯒ ꯑꯗꯨꯃꯥꯏꯅ ꯐꯣꯟꯁꯦ ꯊꯝꯃꯝꯃꯒ ꯎ ꯍꯥꯞ ꯁꯦꯀꯦꯟ ꯑꯃꯅꯤ ꯑꯅꯤꯒꯤꯗꯨꯣ ꯅꯠꯇꯕ ꯁꯨꯝ ꯊꯝꯃꯒ ꯋꯥꯔꯤꯗꯨ ꯑꯗꯨ ꯃꯥꯏ ꯊꯕꯅ ꯇꯧꯔꯤꯉꯩꯗ ꯋꯥꯔꯤ ꯀꯣꯀꯥ ꯀꯣꯀꯥ ꯁꯥꯥꯏꯔꯤ ꯀꯥꯏꯅ ꯄꯣꯠ ꯊꯝꯃꯝꯕꯗꯣ ꯑꯗꯨꯁꯨ ꯌꯥꯗꯦꯅ ꯃꯣꯏ ꯒꯥꯏꯗꯂꯥꯏꯟꯗꯨꯗꯗꯤ ꯌꯥꯎꯋꯦꯅ ꯍꯥꯏ ꯍꯥꯏꯗꯤ ꯑꯩꯈꯣꯏꯒꯤ ꯁꯤꯒꯤ ꯑꯩꯈꯣꯏꯒꯤꯅ ꯁꯥꯟꯅꯔꯤꯕ ꯋꯥꯔꯤ ꯋꯥꯇꯥꯏ ꯃꯌꯥꯝꯁꯦ ꯑꯩꯈꯣꯏꯒꯤ ꯀꯩꯅꯣꯁꯤꯡꯒꯤ ꯃꯈꯥ ꯇꯥꯕ ꯊꯕꯛ ꯃꯌꯥꯝ ꯂꯩꯔꯤ ꯍꯥꯏꯌꯦꯕ ꯁꯤ ꯀꯣꯖꯦꯗ ꯇꯁꯤꯦꯃ ꯀꯂ ꯇꯧꯔꯕ ꯃꯇꯨꯡꯗ ꯗꯗꯥꯇꯥ ꯁꯦꯛꯃꯦꯟ ꯇꯧꯕ ꯗꯗꯥꯇꯥ ꯁꯦꯛꯃꯦꯟ ꯇꯧꯔꯒ ꯑꯩꯈꯣꯏꯒꯤ ꯗꯗꯥꯇꯥꯗꯤ ꯃꯈꯜ ꯃꯈꯜꯗꯨ ꯊꯠꯂꯦꯗꯅ ꯑꯗꯨꯒ ꯀꯥꯡꯒꯨ ꯑꯃꯗ ꯑꯃꯨꯛ ꯆꯠꯊꯠꯂꯤꯕ ꯃꯀꯛꯛꯇꯣ ꯑꯩꯈꯣꯏꯒꯤ ꯃꯩꯇꯩꯂꯣꯟꯁꯤꯗ ꯏꯊꯣꯛꯍꯂ ꯑꯩ ꯀꯥꯡꯒꯕꯨ ꯑꯃꯗꯅ ꯑꯃꯨꯛ ꯃꯩꯇꯩꯂꯣꯟꯗꯒꯤ ꯏ ꯊꯣꯛꯏꯕ ꯁꯤꯈꯤ ꯑꯀꯛꯄꯁꯦ ꯁꯤꯁꯦ ꯑꯃꯨꯛ ꯆꯨꯝꯃꯤ ꯂꯥꯜꯂꯤ ꯍꯥꯏꯕꯒꯤ ꯀꯩꯅꯣꯃ ꯀꯩꯅꯣ ꯇꯧꯍꯜꯂꯦꯅ ꯍꯥꯏꯌꯦꯕ ꯑꯗꯒꯤ ꯃꯔꯤ ꯃꯔꯤ ꯊꯕꯛꯁꯨ ꯌꯥꯝ ꯂꯩꯌꯦꯅ ꯍꯥꯏ ꯑꯥ
ꯎꯝ ꯑꯗꯨ ꯑꯍꯣꯏ ꯑꯗꯨꯒꯤ ꯆꯨꯝꯃꯤ ꯂꯥꯜꯂꯤ ꯇꯧꯍꯟꯕꯩꯗꯣ ꯁꯤꯗ ꯁꯤ ꯋꯥꯔꯤ ꯁꯥꯟꯅꯕꯩꯁꯦ ꯑꯥ ꯃꯤꯅꯤꯠ ꯈꯔ ꯃꯤꯅꯤꯠ ꯑꯗꯨ ꯁꯨꯗꯗꯤ ꯀꯥꯏ ꯍꯥꯏꯗꯥꯏꯅꯦ
ꯑꯥ ꯍꯥꯏꯕꯅꯦ ꯍꯥꯏꯗꯤ ꯃꯣꯏꯅ ꯀꯟꯗꯤꯁꯟ ꯑꯃ ꯁꯨꯝ ꯊꯝꯕ ꯃꯥꯜꯂꯦꯕ ꯍꯥꯏꯗꯤ ꯇꯥꯡꯁꯇꯣ ꯑꯩꯈꯣꯏꯗꯤ ꯇꯁꯦꯡꯅ ꯇꯧꯅꯤꯡꯕ ꯃꯤ ꯈꯛꯇꯃꯛꯅ ꯇꯧꯅꯕ ꯑꯩꯈꯣꯏꯒꯤ ꯑꯥ ꯁꯦꯔꯟ ꯇꯨꯔꯟꯕ ꯀꯩ ꯀꯩ ꯇꯧꯔꯛꯇꯅꯥꯕꯥ ꯍꯥꯏꯗꯤ ꯀꯣ ꯊꯅꯣꯏꯗꯨꯒ ꯐꯪꯗ꯭ꯔꯦ ꯑꯃ ꯑꯗꯨꯅ ꯀꯩꯅꯣ ꯇꯧꯋꯦꯅ ꯍꯥꯏ ꯑꯗꯨꯃꯥꯏꯅ ꯐꯠꯇꯕꯀꯛꯅꯕ ꯑꯃ ꯊꯝꯃꯦ ꯑꯗꯨꯒꯤꯁꯨ ꯅꯠꯇ꯭ꯔꯒꯗꯤ ꯍꯥꯞꯄꯤꯄꯤ ꯍꯥꯞꯄꯤꯦ ꯑꯗꯒꯤ ꯃꯈꯥ ꯇꯥꯕꯁꯨ ꯂꯧꯕ ꯄꯤ ꯄꯤꯗꯦꯅ ꯍꯥꯏꯕꯅ
ꯍꯣꯏ ꯑꯃꯔꯣꯝꯗꯗꯤ ꯑꯗꯨꯅꯗꯤ ꯐꯔꯤꯅꯤ ꯀꯩꯅ
ꯑꯣ
ꯍꯥꯏꯗꯤ ꯇꯥꯛꯁꯇꯣ ꯀꯩꯒꯨꯝꯕ ꯀꯩꯅꯣ ꯇꯧꯗꯦ ꯍꯥꯏꯔꯗꯤ ꯑꯥ ꯁꯨꯝꯕ ꯍꯥꯏꯗꯤ ꯑꯗꯨꯝꯕ ꯔꯨꯜ ꯑꯃ ꯂꯩꯇ꯭ꯔꯗꯤ ꯑꯦꯀꯥꯎ ꯑꯃꯅꯤ ꯑꯅꯤ ꯑꯍꯨꯝ ꯄꯥꯏꯁꯤꯜꯂꯒ ꯄꯨꯡꯇꯧ ꯇꯧꯔꯛꯄꯁꯨ ꯑꯗꯨꯝ ꯌꯥꯎꯗꯣꯏꯅꯤꯗꯣ
ꯍꯥꯏꯗꯤ ꯃꯤ ꯑꯇꯣꯞꯄꯗ ꯆꯥꯟꯁ ꯂꯩꯒꯗꯕꯗꯣ ꯐꯪꯉꯣꯏꯗꯨꯣꯏꯅꯦꯕ
ꯍꯥꯏꯗꯤ ꯃꯣꯏ ꯃꯥꯅꯦ ꯑꯣꯏꯗꯣꯏꯅꯤ ꯃꯣꯏꯅ ꯄꯥꯝꯃꯤꯕ ꯗꯇꯥꯗꯨ ꯀꯂꯦꯛ ꯇꯧꯔꯛꯄꯗꯨꯗ ꯇꯣꯉꯥꯟ ꯇꯣꯉꯥꯟꯕ ꯍꯥꯏꯗꯤ ꯃꯤ ꯑꯃ ꯈꯛꯇꯅ ꯉꯥꯡꯕꯗꯣ ꯈꯛꯇ ꯅꯠꯇꯦꯕ ꯃꯣꯏ ꯄꯥꯝꯗꯣꯏꯁꯦꯀꯣ ꯍꯥꯏꯗꯤ ꯃꯤ ꯃꯌꯥꯝ ꯉꯥꯡꯕ ꯑꯗꯩ ꯃꯤ ꯑꯃꯒ ꯑꯃꯒ ꯂꯣꯟ ꯍꯥꯏꯁꯤꯕꯨꯨ ꯈꯦꯠꯅꯩꯗꯅ ꯃꯩꯇꯩꯂꯣꯟ ꯑꯣꯏꯔꯒꯁꯨ
ꯈꯦꯠꯅꯩ ꯑꯗꯩꯗꯤ ꯋꯥꯈꯜ ꯋꯥꯈꯜꯂꯣꯟꯁꯨ ꯑꯗꯨꯝ ꯈꯦꯠꯅꯩꯗꯅ
ꯑꯗꯨꯅ ꯋꯥꯉꯥꯡ ꯁꯥꯉꯥꯡ ꯃꯌꯥꯝꯗꯣ ꯄꯨꯜꯂꯞꯅꯦꯕ ꯀꯂꯦꯛ ꯇꯧꯔꯤꯁꯦ ꯑꯗꯨꯅ ꯁꯤ ꯑꯩꯒꯤ ꯋꯥꫪꯤ ꯁꯟꯅꯕꯇ ꯀꯥꯏ ꯆꯤꯟ ꯊꯤꯕ ꯈꯣꯠꯄꯗꯤ ꯌꯥꯎꯍꯟꯗꯕ ꯀꯅꯥꯀꯣ ꯌꯥꯝ ꯀꯥꯟꯅꯕ ꯊꯕꯛꯇꯤ ꯊꯕꯛꯅꯤꯗ ꯍꯥꯏꯗꯤ ꯁꯨꯃꯥꯏꯅ ꯑ ꯁꯨꯃꯥꯏꯅ ꯑꯩꯈꯣꯏꯒꯤ ꯃꯇꯥꯡꯗ ꯀꯩꯗ ꯑꯩꯈꯣꯏꯒꯤ ꯁꯨꯃꯥꯏꯅ ꯑꯩꯈꯣꯏ ꯃꯩꯇꯩꯂꯣꯟꯒ ꯌꯥꯎꯋꯤ ꯃꯅꯤꯄꯨꯔꯤꯒꯤ ꯃꯩꯇꯩꯂꯣꯟꯒ ꯈꯪꯉꯛꯏꯕ ꯌꯥꯎꯔꯛꯏꯕ ꯑꯗꯩ ꯇ꯭ꯔꯦꯟ ꯇꯧꯕ ꯑꯩꯈꯣꯏꯒꯤ ꯁꯤꯒꯨꯝꯕ ꯃꯌꯥꯝꯁꯦ ꯍꯧꯔꯛꯏꯁꯦ ꯑꯃꫪꯣꯝꯗꯗꯤ ꯆꯥꯎꯈꯠꯄꯩ ꯈꯣꯡꯊꯥꯡꯅꯤ
ꯍꯣꯏ ꯑꯗꯨ ꯑꯗꯨꯕꯨꯗꯤ
ꯀꯨꯏꯔꯦ ꯀꯩꯅꯣ ꯂꯣꯟ ꯍꯥꯏꯗꯤ ꯑꯩꯈꯣꯏ ꯃꯅꯤꯄꯨꯔꯤ ꯂꯣꯟꯁꯦ ꯑꯥ ꯍꯥꯏꯗꯤ ꯀꯩꯁꯨ ꯀꯩꯅꯣ ꯇꯧꯔꯛꯇ꯭ꯔꯤꯁꯦ ꯇꯝꯗꯤ ꯇꯝꯅꯔꯒ ꯑꯗꯨꯝ
ꯀꯌꯥ ꯍꯦꯟꯅ ꯃꯒꯨꯟ ꯍꯥꯏꯗꯤ ꯃꯃꯨꯠ ꯇꯥꯅ ꯀꯩꯅꯣ ꯇꯧꯕꯗꯣ ꯑꯣꯏꯗ꯭ꯔꯦꯕ ꯑꯗꯨꯝ ꯂꯣꯏꯁꯤꯜꯍꯟꯕ ꯗꯣ ꯑꯣꯏꯔꯦꯕ ꯍꯥꯏꯗꯤ ꯃꯤꯒꯤ ꯃꯤꯒꯤ ꯎꯝ ꯍꯥꯏꯗꯤ ꯑꯁꯣꯝ ꯅꯥꯀꯟꯗ ꯇꯧꯔꯤꯁꯦ ꯍꯥꯏꯗꯤ ꯑꯥ ꯁꯨꯝ ꯀꯔꯅꯥꯇꯀꯥꯗꯒ ꯃꯣꯏꯒꯤ ꯃꯔꯣꯟ ꯆꯥꯎꯈꯠꯅꯕꯅꯦꯅ ꯌꯥꯝ ꯇꯧꯋꯤꯗꯅ
ꯑꯗꯨꯏ ꯍꯥꯏꯔꯒ ꯑꯗꯨꯒꯤ ꯀꯩꯅꯣꯁꯨ ꯌꯥꯝ ꯂꯩꯗꯥꯏꯅꯦ ꯈꯠꯅ ꯆꯩꯅꯕꯁꯨ ꯍꯥꯏꯗꯤ ꯃꯤꯒꯤ ꯂꯝꯗꯩ ꯂꯥꯛꯄ ꯃꯤꯗꯨꯣ ꯃꯣꯏꯒꯤ ꯍꯧꯖꯤꯛ ꯍꯥꯏꯔꯤꯕ ꯃꯔꯣꯟꯗ‌ꯣ ꯂꯣꯟꯗ ꯌꯥꯔꯣꯏꯒꯥꯏꯅ ꯀꯩꯅꯣꯝꯃ ꯂꯩꯈꯤꯗꯥꯏꯅꯦ
ꯂꯩ ꯂꯩ ꯇꯧꯋꯦ ꯇꯧꯋꯦ ꯍꯣꯏ ꯑꯗꯨꯕꯨꯗꯤ ꯎꯝ ꯆꯨꯝꯕꯨꯗꯤ ꯆꯨꯝꯃꯦ ꯃꯔꯣꯟꯗꯒ ꯃꯤ ꯃꫪꯣꯟ ꯍꯥꯏ ꯍꯥꯏꯗꯤ ꯂꯝꯗ ꯆꯠꯂꯨꯔꯕꯨꯗꯤ ꯃꯣꯏ ꯃꯔꯣꯟꯗ ꯃꯣꯏ ꯃꯔꯣꯟ ꯈꯪꯕ ꯍꯥꯏꯁꯦ ꯃꯊꯧꯗꯤ ꯇꯥꯏ ꯑꯗꯣ ꯍꯥꯏꯗꯤ ꯍꯣꯏ ꯑꯗꯥꯏ ꯇꯧꯕꯗꯨꯗꯤ ꯈꯔꯁꯨ ꯍꯦꯟꯗꯤ ꯍꯦꯟꯃꯜꯂꯦ ꯀꯣ ꯍꯥꯏꯗꯤ ꯌꯦꯡꯒꯗꯕꯅꯦꯕ
ꯀꯌꯥꯝ ꯍꯥꯏꯗꯤ ꯃꯣꯏ ꯆꯍꯤ ꯀꯌꯥ ꯂꯩꯗꯣꯏꯅꯣ ꯈꯣꯠꯇꯣꯏꯅꯣ ꯑꯗꯨꯝ ꯄꯨꯟꯁꯤ ꯆꯨꯞꯄ ꯂꯩ ꯇꯥꯔꯗꯤ ꯑꯗ ꯁꯦꯇꯜ ꯇꯧꯕ ꯁꯦꯇꯜ ꯇꯧꯔ ꯂꯩꯒꯦ ꯍꯥꯏꯔꯗꯤ ꯃꯔꯣꯟꯗꯣ ꯈꯪꯗ ꯌꯥꯔꯣꯏꯗꯅ ꯇꯥꯥꯔꯤꯕꯣ ꯍꯣꯏ ꯍꯣꯏ ꯑꯗꯨꯝꯕꯗꯣ ꯀꯩꯅꯣ ꯑꯗꯨꯝꯕꯗꯣ ꯀꯩꯅꯣ ꯇꯧꯒꯗꯕꯅꯦꯕ ꯑꯗ ꯑꯩꯈꯣꯏ ꯑꯩꯈꯣꯏꯔꯣꯝꯒꯤꯁꯤꯁꯨ ꯑꯃ ꯂꯩꯗꯥꯏꯅꯦ ꯂꯨꯞꯒꯤ ꯑꯃ ꯍꯥꯏꯗꯤ ꯏꯃꯥꯂꯣꯟ ꯆꯥꯎꯈꯠꯅꯕꯅꯦꯅ ꯑꯃ ꯃꯅꯤꯄꯨꯔꯤ ꯀꯩꯅꯣ ꯇꯧꯅꯕꯅꯦꯅ ꯂꯩꯒꯨꯝ ꯇꯧꯕꯅꯦ ꯑꯥ ꯂꯨꯞ ꯑꯃ ꯂꯩꯒꯨꯝ ꯇꯧꯕꯅꯦꯕ
ꯑꯗꯨꯝ ꯍꯥꯏꯅ ꯍꯥꯏꯖꯕꯩ ꯋꯥꯅꯤ ꯄꯨꯛꯅꯤꯡꯉꯁꯤ ꯉꯁꯥꯏ ꯉꯥꯡꯈꯩꯁꯤ ꯑꯗꯨꯝ ꯀꯩꯀꯩ ꯈꯔꯗꯤ ꯑꯗꯨꯝ ꯁꯤꯗꯩ ꯂꯧꯈꯠꯄ ꯌꯥꯗꯣꯏꯅꯦꯕ
ꯌꯥꯗ꯭ꯔꯅꯦ
ꯍꯧꯖꯤꯛꯕꯨ ꯀꯩꯗꯧꯔꯤꯒꯦ
ꯀꯩꯁꯨ ꯇꯧꯗꯦ ꯀꯩꯅꯣ ꯇꯧꯁꯤꯔꯅ ꯑꯌꯨꯛ ꯍꯥꯏꯕ ꯋꯥꯅꯤ ꯑꯩꯒꯤꯗꯤ ꯉꯜꯂꯤꯅꯤꯅ ꯌꯦꯔꯨꯝ ꯈꯥꯔ ꯐꯨꯠꯂꯒ ꯕ꯭ꯔꯦꯛꯐꯥꯁ ꯑꯣꯏꯅ ꯆꯥꯔꯁꯤ ꯔꯅ ꯇꯧꯔꯤ ꯐꯨꯠꯄꯕꯨꯗꯤ ꯂꯣꯏꯔꯕꯅꯤ ꯑꯩ ꯉꯁꯥꯏꯋꯥꯏ ꯊꯣꯛꯑꯝꯗꯥꯏꯗ ꯁꯥꯠ ꯐꯨꯠꯂꯝꯕ
ꯑꯣ
ꯅꯪꯒꯤ ꯆꯥꯛ ꯐꯥꯅ ꯊꯦꯡꯅ ꯆꯥꯔꯁꯨ ꯍꯧꯖꯤꯛꯇꯤ ꯀꯧꯔꯛꯐꯝꯗꯤ ꯊꯣꯛꯑꯦꯗ ꯅꯍꯥꯟ ꯈꯩꯗꯤ ꯁꯨꯝ ꯀꯥꯟꯁꯤ ꯀꯧꯔꯛꯀꯨꯝ ꯇꯧꯕꯅꯤꯗ
ꯑꯩꯔꯣ ꯍꯥꯏꯖꯦ
ꯎꯝ ꯅꯨꯡꯗꯥꯡꯗꯥꯔꯣ ꯑꯌꯨꯛꯗꯥꯔꯣ ꯑꯣ ꯅꯨꯡꯗꯥꯡꯗ
ꯃꯇꯝ ꯀꯩꯅꯣ ꯇꯧꯔꯤꯍꯦ ꯍꯥꯏꯕꯗꯤ ꯍꯤꯡꯒꯣꯜꯗ ꯆꯠꯅꯒꯤꯕ
ꯍꯤꯡꯒꯣꯜꯁꯦ ꯑꯗꯨꯝ ꯅꯣꯏ ꯌꯨꯝ ꯃꯅꯨꯡ ꯀꯩꯅꯣꯗ ꯍꯤꯡꯈꯣꯜ ꯅꯣꯡꯗꯣꯛ ꯑꯣꯏꯔꯤꯔ ꯅ ꯀ ꯀꯥꯏꯔꯦ ꯀꯃꯥꯏꯅ ꯇꯧꯅꯣ ꯀꯣꯉꯥꯏꯅꯁꯨ ꯇꯧꯕ꯭ꯔꯣ
ꯍꯣꯏ ꯍꯣꯏ ꯑꯩꯈꯣꯏ ꯌꯨꯝ ꯂꯩꯔꯦꯗꯅ
ꯎꯝ
ꯌꯨꯝꯒꯤ ꯃꯃꯥꯡꯗ ꯍꯤꯡꯒꯣꯜ ꯂꯩꯔꯦ ꯑꯗꯩꯗꯤ ꯃꯃꯥꯡꯗꯅ ꯑꯃꯨꯛ ꯂꯧꯕꯨꯛꯅꯦꯕ
ꯑꯣ
ꯍꯥꯢꯗꯤ ꯂꯣꯢ ꯁꯝꯅꯕꯗꯣ ꯑꯣꯏꯔꯦꯕ ꯑꯗꯨꯒꯤ ꯍꯥꯏꯔꯗꯤ ꯌꯥꯝ ꯅꯨꯡꯉꯥꯏꯔꯦ
ꯀꯩꯕꯥ
ꯊ ꯑ